ꯀꯩꯗꯧꯔꯤꯅꯣ
ꯇꯨꯝꯗ꯭ꯔꯤꯕꯣ
ꯇꯨꯝꯃꯦ ꯑꯩꯗꯤ
ꯍꯧꯖꯤꯛꯐꯥꯎ ꯇꯣꯝꯗꯅ ꯂꯩꯔꯗꯤ ꯊꯦꯡꯉꯦ ꯇꯨꯝꯃꯨ ꯍꯥꯏꯕꯤꯒꯦ ꯇꯧꯕ
ꯅꯪꯗꯤ ꯇꯨꯝꯗ꯭ꯔꯤꯕꯣ
ꯇꯨꯝꯗ꯭ꯔꯤꯗ ꯃꯄꯥꯥꯟꯗ ꯂꯦꯞꯄꯒ ꯂꯩꯌꯦ ꯁꯥꯃꯟꯗꯅ
ꯀꯩ ꯍꯥꯏꯕ
ꯁꯥꯃꯟꯗꯅꯅꯦ ꯃꯄꯥꯟꯗ ꯂꯦꯞꯄꯒ ꯂꯩꯌꯦꯕ ꯅꯪꯕꯨ ꯉꯁꯤ ꯀꯗꯥꯏ ꯀꯗꯥꯏ ꯗ ꯆꯠꯀꯦ
ꯉꯁꯤꯗꯤ ꯑ ꯆꯠꯇꯦ
ꯉꯁꯤ ꯅꯈꯣꯏ ꯂꯥꯎ ꯈꯣꯏꯕꯗꯣ
ꯇꯥꯕꯣ ꯂꯧ ꯈꯣꯏꯕꯗꯣ ꯏꯁꯤꯡ ꯂꯩꯕ꯭ꯔꯣ
ꯎꯝ
ꯍꯟꯖꯟ ꯍꯟꯖꯟ ꯈꯣꯏꯕ꯭ꯔꯣ ꯅꯠꯇ꯭ꯔꯒ ꯀꯃꯥꯏꯅ ꯇꯧꯒꯦ
ꯍꯟꯖꯤꯟ ꯍꯟꯖꯤꯟ ꯈꯣꯏꯕ ꯃꯥꯜꯂꯦ ꯈꯪꯗꯦ
ꯃꯣꯏ ꯑꯇꯩꯈꯩꯗꯤ ꯂꯣꯏ ꯈꯣꯏꯈ꯭ꯔꯕ ꯍꯥꯏꯕꯗꯤ ꯊꯪꯅꯕꯈꯩꯗꯣ
ꯎꯝ ꯃꯣꯏꯗꯣ ꯈꯣꯏꯗꯕ ꯃꯥꯜꯂꯦ ꯈꯪꯗꯦ
ꯑꯁꯤ ꯑꯩꯈꯣꯏ ꯂꯧ ꯃꯈꯥꯒꯤꯗꯣ ꯀꯃꯥꯏꯅ ꯇꯧꯔꯤꯒꯦ ꯃꯣꯏꯗꯤ
ꯀꯩ ꯍꯥꯏꯕ
ꯅꯣꯏꯒꯤ ꯂꯧ ꯃꯈꯥꯒꯤꯗꯣ
ꯑꯥ
ꯃꯈꯣꯏꯗꯤ ꯀꯃꯥꯏ ꯀꯃꯥꯏꯅ ꯇꯧꯈ꯭ꯔꯒꯦ ꯍꯥꯏꯕ ꯈꯣꯏ ꯈ꯭ꯔꯕ ꯀꯃꯥꯏꯅ ꯇꯧꯈ꯭ꯔꯒꯦ ꯍꯥꯏꯕꯅꯤꯗ ꯂꯧꯗꯣ ꯎꯝ ꯍꯌꯦꯡꯁꯨ ꯑꯃꯨꯛ ꯈꯣꯏꯗꯣꯏꯔꯣ ꯑꯝ
ꯈꯣꯏꯒꯅꯤ ꯍꯥꯏꯕꯒꯨꯝ ꯇꯧꯋꯦ ꯈꯪꯗꯦ
ꯅꯈꯨꯨꯔꯥ ꯈꯣꯏꯗꯤ ꯂꯣꯏ ꯈꯣꯏꯈ꯭ꯔꯕꯣ ꯑꯁꯣꯝ ꯁꯥꯏꯠꯀꯤꯗꯣ
ꯈꯣꯏꯗ꯭ꯔꯤꯗ ꯃꯣꯏ ꯏꯁꯤꯡ ꯑꯝꯇ ꯂꯩꯇꯦ
ꯃꯣꯏꯗꯤ ꯅꯣꯡ ꯆꯨꯗ꯭ꯔꯗꯤ ꯈꯣꯏꯕ ꯌꯥꯔꯣꯏꯌꯦ
ꯍꯣꯏ
ꯑꯗꯨ ꯃꯣꯏ ꯈꯣꯏꯗ꯭ꯔꯤꯉꯩꯗ ꯅꯣꯏ ꯈꯣꯏꯍꯧꯒꯗꯕꯅꯦ
ꯒ꯭ꯌꯥꯟ ꯇꯥꯗ꯭ꯔꯦ
ꯃꯣꯏ ꯈꯣꯏꯗ꯭ꯔꯤꯉꯩꯗ ꯈꯣꯏꯍꯧꯒꯗꯕꯅꯤ ꯅꯠꯇ꯭ꯔꯗꯤ ꯅꯣꯡ ꯇꯥꯈ꯭ꯔꯗꯤ ꯃꯣꯏ ꯄꯨꯜꯈ꯭ꯔꯗꯤ ꯑꯃꯨꯛ ꯒꯥꯔꯤꯗꯣ ꯂꯩꯇꯕꯒꯤ ꯑꯃꯨꯛ ꯀꯥꯟꯅꯔꯛꯑꯒꯅ ꯑꯃꯨꯛ ꯈꯠꯅꯕ ꯍꯧꯔꯛꯑꯅꯤ
ꯑꯗꯨꯒꯤꯅꯦ ꯑꯩꯈꯣꯏꯅ ꯉꯁꯤ ꯍꯥꯟꯅ ꯇꯧꯔꯤꯁꯦ
ꯎꯝ
ꯉꯁꯤ ꯍꯥꯟꯅ ꯇꯧꯔꯤꯁꯦ ꯑꯗꯨꯒꯤꯅꯦ
ꯍꯌꯦꯡ ꯍꯣꯏ ꯍꯪꯆꯤꯠ ꯍꯣꯏ ꯍꯧꯆꯤꯠ ꯂꯣꯏꯕ ꯉꯝꯒꯅꯤꯗꯅ
ꯍꯣꯏ
ꯑꯁ ꯑꯩ ꯀꯣꯛ ꯉꯥꯎꯋꯤꯗ ꯍꯟꯗꯛꯀꯤ ꯃꯇꯥꯡꯁꯤꯗꯤ
ꯑꯗꯨꯀꯣ ꯍꯟꯗꯛ ꯈꯛꯇꯪ ꯅꯌꯨꯝꯗ ꯂꯩꯕꯗ ꯉꯥꯎꯔꯗꯤ ꯑꯦ ꯂꯣꯏꯔꯦ
ꯀꯩꯅꯣ ꯉꯥꯎꯗ꯭ꯔꯗꯤ ꯀꯩꯅꯣ
ꯂꯩꯇꯦꯗ ꯑꯗꯨ ꯅꯆꯦꯈꯣꯏꯗꯤ ꯈꯣꯏꯈ꯭ꯔꯕꯣ
ꯏꯁ ꯈꯣꯏꯗꯦꯗ ꯃꯣꯏꯅ ꯏꯁꯤꯡ ꯀꯔꯥꯏꯗꯩꯩ ꯂꯧꯗꯣꯏꯅꯣ
ꯃꯣꯏꯁꯨ ꯅꯣꯡ ꯇꯥꯗ꯭ꯔꯗꯤ ꯌꯥꯔꯣꯏꯅꯦ
ꯎꯝ ꯅꯣꯡꯕꯨ ꯉꯥꯏꯔꯤꯅꯦ ꯂꯣꯏꯅꯃꯛ
ꯑꯁ ꯅꯪꯒꯤꯗꯣ ꯀꯅꯥꯒꯤꯅꯣ
ꯀꯩꯅꯣ
ꯃꯈꯣꯟꯗꯣ
ꯑꯣ ꯑꯩꯒꯤ ꯑꯣꯏꯔꯝꯅꯤꯌꯦ ꯈꯪꯗꯤꯌꯦ ꯑꯩꯅꯦ ꯁꯤꯅꯤꯃꯥꯁꯦ ꯌꯦꯡꯒꯦ ꯇꯧꯔꯤꯕ ꯑꯗꯨ ꯒꯤ ꯑꯣꯏꯔꯝꯅꯤꯌꯦ ꯃꯈꯣꯟ ꯌꯥꯝ ꯍꯧꯕ꯭ꯔꯣ
ꯎꯝ
ꯕꯦꯔꯥꯅꯤꯍꯦ ꯗꯨꯗꯤ
ꯅꯈꯨꯠ ꯅꯁꯥꯗꯣ ꯄꯪꯂꯦꯡ ꯂꯦꯡꯒꯅꯣ
ꯏ ꯀꯥꯔꯛꯀꯅꯤ ꯑꯩ
ꯀꯣꯛꯁꯦ ꯉꯥꯎꯔꯦ ꯆꯤꯛꯀꯦ ꯆꯤꯛꯀ ꯇꯧꯔꯦ ꯕꯨꯡꯉꯣ ꯅꯪ ꯉꯁꯤ ꯎꯝ ꯀꯩꯀꯩ ꯁꯨꯒꯦ
ꯗꯨꯝ ꯂꯩꯗ
ꯀꯩꯒꯤꯅꯣ
ꯎꯝ
ꯀꯩꯝ ꯇꯧꯗꯦ ꯁꯨꯝ ꯂꯩꯌꯦ
ꯀꯩꯒꯤ ꯁꯨꯝ ꯂꯩꯔꯤꯅꯣ
ꯇꯧꯅꯤꯡꯉꯥꯏ ꯂꯩꯇ꯭ꯔꯕꯅꯤ ꯅꯩ ꯇꯥꯕꯅꯤ ꯀꯩꯅꯣ
ꯄꯦꯔꯥꯅꯤꯍꯦ ꯗꯨꯗꯤ
ꯕ‌ꯦꯔꯥꯅꯤ ꯍꯥꯏ ꯇꯥꯔꯦꯅ‌ꯦ
ꯅꯪꯁꯨ ꯂꯧꯁꯤꯡ ꯈꯔ ꯀꯨꯝꯗꯅ ꯈꯣꯠꯇꯅ ꯇꯧꯕ ꯌꯥꯗ꯭ꯔꯣ
ꯍꯣ ꯃꯇꯥꯡꯅ ꯌꯥꯗ꯭ꯔꯦ ꯃꯇꯥꯡꯁ‍ꯦ ꯌꯥꯗ꯭ꯔꯦ
ꯂꯧꯁꯤꯡ ꯀꯨꯝꯗꯅ ꯊꯕꯛ ꯁꯨꯗꯨꯅ ꯍꯛꯆꯥꯡ ꯈꯔ ꯁꯥꯖꯦꯜ ꯇꯧꯑꯣ
ꯂꯧꯒꯩ ꯁꯥꯕꯗ ꯑꯃꯨꯛ
ꯎꯝ ꯑꯩꯗꯤ ꯉꯝꯗ꯭ꯔꯦ
ꯍꯧꯐꯥꯎ ꯍꯧꯗꯔꯤ ꯉꯝꯗ꯭ꯔꯦ ꯍꯥꯏ ꯂꯣꯏꯔꯦ ꯑꯉꯛꯄꯅꯤ ꯅꯈꯣꯏꯁꯦ
ꯑꯉꯛꯄ꯭ꯔꯅꯦ ꯉꯛꯄ꯭ꯔꯣ ꯅꯪꯕꯣ
ꯑꯥ
ꯍꯥꯥ
ꯉꯛꯑꯦ ꯉꯛꯑꯦ ꯁꯤꯗꯕꯨ ꯉꯛꯇ꯭ꯔꯗꯤ ꯑꯉꯛꯄꯅꯦꯍꯦ
ꯅꯪꯁꯨ ꯖꯤꯕꯔꯣ
ꯑꯁ ꯑꯩꯁꯦ ꯊꯕꯛ ꯌꯥꯝ ꯂꯩꯥꯔꯤꯅꯦꯍꯦ
ꯀꯔꯤ ꯊꯕꯛ ꯎꯝ
ꯆꯥꯕ ꯊꯛꯄꯅꯤꯗꯣ
ꯀꯔꯤ ꯍꯥꯏꯕ
ꯑꯁ‌ ꯌꯥꯔꯦꯗ
ꯎꯝ ꯃꯆꯟꯅꯨꯄꯤꯗꯨ ꯇꯨꯝꯈ꯭ꯔꯕꯣ
ꯑꯣ ꯃꯁꯥꯏꯅ ꯃꯥꯗꯤ ꯇꯨꯝ
ꯎꯝ ꯇꯨꯝꯍꯟꯒꯅꯨ ꯀꯩꯅꯣ
ꯃꯇꯝꯅꯤꯅ ꯇꯨꯝꯕ ꯇꯥꯕꯅꯤ ꯀꯩꯅꯣ
ꯍꯣꯠꯅꯍꯜꯂꯣ
ꯄꯨꯡ ꯑꯥ ꯌꯧꯔꯁꯤꯕꯨ ꯑꯩꯣꯏꯅꯕꯨ ꯊꯕꯛ ꯂꯩꯇꯕꯒꯤ ꯆꯨꯝꯅ ꯁꯨꯝ ꯇꯨꯝꯗꯕꯤꯗ ꯂꯩꯖꯕꯩ ꯋꯥꯅꯤ
ꯍꯣꯠꯅꯍꯜꯂꯣ ꯍꯥꯏꯕꯅꯦ
ꯍꯥ ꯑꯩꯅꯕꯨ ꯀꯔꯤ ꯎꯄꯥꯏ ꯂꯩꯒꯦꯔꯥ
ꯍꯣꯠꯅꯍꯜꯂꯣ
ꯑꯩꯈꯣꯏ ꯀꯥꯁꯦ ꯁꯥꯃꯟꯗꯅ
ꯅꯥꯏꯟ ꯑꯥꯟ ꯁꯤꯛꯁ ‌ꯐꯣꯔ
ꯀꯔꯤꯅꯣ ꯃꯈꯣꯜ ꯇꯥꯏꯁꯦ
ꯑꯩ ꯁꯣꯏꯈ꯭ꯔꯦ
ꯅꯈꯨꯠ ꯅꯁꯥꯗꯣ ꯂꯦꯡꯒꯅꯨꯀꯣ ꯑꯩ ꯍꯩꯅꯗꯦꯕꯀꯣ
ꯎꯝ ꯑꯩꯈꯣꯏ ꯅꯍꯥꯟ ꯍꯤꯗꯥꯛ ꯀꯥꯞꯄ ꯆꯠꯄꯗꯣ ꯑꯗꯨꯒꯤ ꯃꯇꯝꯗꯨ ꯌꯥꯝ ꯅꯨꯡꯁꯤꯗ ꯏꯁꯤꯡꯒ ꯄꯨꯔꯗꯅ ꯑꯁ ꯅꯆꯟ ꯏꯃꯥꯅꯤ ꯑꯩꯈꯣꯏ ꯌꯥꯝ ꯋꯥꯕꯗꯣ
ꯑꯩꯗꯤ ꯋꯥꯗꯕꯩ ꯇꯥꯏꯞꯇ
ꯑꯗꯨꯒꯤ ꯅꯨꯃꯤꯠꯇꯨ ꯅꯨꯡꯁꯥ ꯈꯨꯁꯥꯗꯣ ꯑꯁ ꯁꯤꯒꯦ ꯇꯧꯋꯦ
ꯑꯗꯨꯗꯒꯤ ꯍꯦꯟ ꯍꯦꯟꯅꯅꯤ
ꯏꯁꯤꯡ ꯍꯣꯟꯗꯣꯛ ꯍꯣꯟꯖꯤꯟ ꯃꯔꯤ ꯃꯉꯥꯅꯦ
ꯑꯅꯣꯛꯇꯒꯤ ꯊꯟꯇ ꯍꯣꯜꯂꯤꯗꯨ ꯅꯈꯣꯏꯁꯨ ꯈꯜꯂꯨꯅꯦ ꯅꯍꯥꯟꯋꯥꯏ ꯑꯩ ꯂꯩꯔꯤꯀꯥꯟꯗ
ꯅꯪ ꯀꯃꯥꯏ ꯅꯊꯟꯗ ꯍꯣꯜꯂꯤꯅꯣ
ꯍꯣꯟꯗ꯭ꯔꯗꯤ ꯀꯩꯅꯣ
ꯅꯪꯕꯨ ꯟꯊꯟꯗ ꯍꯣꯟꯕ ꯉꯝꯕ꯭ꯔꯥꯅꯦ
ꯍꯣꯜꯂꯤꯅꯦ
ꯀꯩꯒꯤꯅꯣ ꯈꯪꯗꯦꯍꯦ
ꯂꯧ ꯀꯣꯏꯕꯁꯦ ꯈꯣꯡꯁꯦ ꯎꯝ ꯅꯣꯡꯅ ꯌꯥꯠꯒꯟꯕꯅꯤꯅꯦ ꯇꯜꯂꯤ
ꯇꯧꯕꯅꯤ ꯑꯩꯗꯤ ꯇꯜꯂꯤꯉꯣ ꯑꯗꯨꯒꯨꯝꯕ ꯊꯕꯛ ꯊ ꯑꯗꯨꯒꯨꯝꯕ ꯊꯕꯛ ꯁꯨꯕꯗ ꯑꯩꯗꯤ ꯇꯜꯂꯤ
ꯑꯩꯗꯤ ꯑꯁ ꯉꯁꯤꯁꯦ ꯌꯥꯝ ꯅꯣꯛꯅꯤꯡꯉꯦ ꯑꯉꯥꯡꯁꯤꯡꯁꯦ ꯅꯍꯥꯟ ꯍꯩꯅꯧ ꯆꯥꯕꯗꯣ ꯑꯁ ꯌꯥꯝ ꯅꯨꯡꯁꯤꯌꯦ ꯃꯁꯛꯁꯤꯡꯗꯣ
ꯅꯍꯥꯟꯗꯣ ꯍꯩꯅꯧ ꯄꯨꯔꯛꯑꯝꯃꯗꯤ ꯐꯒꯗꯕ
ꯑꯁꯤ ꯅꯨꯃꯤꯠꯀꯤ ꯈꯨꯍꯥꯎꯗꯨꯗꯤ ꯂꯩꯇ꯭ꯔꯦꯍꯦ ꯑꯗꯨꯒ ꯑꯆꯥꯄꯣꯠ ꯑꯃ ꯑꯃꯨꯛ
ꯆꯥꯊꯣꯛꯑꯅꯤ ꯍꯩ ꯑꯁꯤꯅꯕ ꯆꯥ ꯊꯟꯅꯤꯡꯉꯤꯕ
ꯀꯔꯤ
ꯆꯥꯛ ꯇꯣꯛꯑꯗꯤꯅꯦ
ꯑꯣ
ꯑꯁꯤꯟꯕꯀꯨꯝꯕ ꯆꯤꯟꯁꯤꯗ ꯊꯥꯗꯅꯤꯡꯉꯦꯕꯗꯣ ꯀꯔꯤꯁꯨ ꯂꯩꯇꯕ ꯅꯍꯥꯟꯗꯣ ꯍꯩ ꯄꯨꯔꯛꯑꯝꯃꯗꯤ ꯐꯒꯗꯝꯅꯦꯕ ꯑꯐꯪꯕ ꯂꯩꯗꯅ ꯑꯩ ꯇꯟꯒ꯭ꯔꯕ
ꯄꯨꯔꯣ ꯀꯩꯅꯣ ꯄꯨꯔꯣ ꯄꯨꯔꯣ ꯑꯩ ꯀꯣꯛ ꯉꯥꯎꯋꯦ ꯒ꯭ꯌꯥꯟꯒ ꯃꯝꯁꯤꯜꯂꯛꯇ꯭ꯔꯦ ꯅꯣꯡ ꯇꯥꯕ꯭ꯔꯣ
ꯇꯥꯗꯦꯗ
ꯑꯈꯣꯏ ꯆꯍꯤ ꯅꯣꯡ ꯑꯩꯈꯣꯏꯗꯗꯤ ꯅꯣꯡ ꯃꯔꯨ ꯑꯃꯃꯝ ꯇꯥꯔꯛꯑꯦ
ꯗꯥꯗꯤ ꯇꯥꯗꯦ